ꯑꯣ
ꯀꯩꯗꯧꯔꯤꯅꯣ
ꯀ꯭ꯔꯤꯁꯨ ꯇꯧꯗꯦ
ꯆꯥꯥꯛꯇꯤ ꯆꯥꯔꯕ꯭ꯔꯣ
ꯆꯥꯈ꯭ꯔꯦ ꯍꯣꯏ ꯑꯁ ꯋꯥꯔꯤ ꯁꯥꯅꯤꯡꯉꯥꯏꯁꯦ ꯌꯥꯝ ꯂꯨꯈ꯭ꯔꯦꯅꯦ
ꯋꯥꯔꯤ ꯁꯥꯕꯁꯦ ꯌꯥꯝ ꯂꯨꯕ ꯍꯧꯎꯈ꯭ꯔꯦ ꯍꯟꯗꯛ ꯍꯧꯖꯤꯛꯁꯦ ꯅꯪꯗꯤ ꯀꯔꯤ ꯇꯧꯕ꯭ꯔꯣ
ꯀꯔꯤꯕ
ꯐ꯭ꯔꯤꯗ ꯐ꯭ꯔꯤꯗ ꯂꯩꯌꯦ ꯍꯧꯖꯤꯛꯇꯤ
ꯅꯣꯏ ꯀꯁꯇꯃꯔꯁꯤꯡꯗꯣ ꯂꯣꯏ ꯆꯠꯈ꯭ꯔꯕ꯭ꯔꯣ ꯍꯧꯖꯤꯛꯇꯤ
ꯍꯣꯏ
ꯆꯥꯛ ꯏꯟꯁꯥꯡꯒꯤ ꯆꯥꯔꯝꯅꯤꯅ
ꯆꯥꯗ꯭ꯔꯤ
ꯎꯝ
ꯅꯪꯗꯤ ꯀ꯭ꯔꯤ ꯏꯟꯁꯥꯡ ꯆꯥꯔꯦ
ꯑꯩꯈꯣꯏꯔꯣ ꯉꯁꯤ ꯍꯪꯒꯥꯝ ꯆꯥꯏꯌꯦ ꯆꯥ ꯆꯥꯅꯤꯡꯉꯝꯅꯤꯀꯣ ꯅꯣꯏ
ꯍꯣꯏ ꯌꯥꯝ ꯍꯥꯎꯅꯤ
ꯆꯤꯡꯒꯤꯅꯦ ꯍꯥꯏꯌꯦ ꯌꯥꯝ ꯍꯥꯎꯋꯦ ꯍꯥꯏꯌꯦ ꯑꯗꯨꯒꯤ
ꯎꯝ
ꯆꯤꯡꯗꯤ ꯌꯥꯝ
ꯑꯗꯣ ꯂꯩꯔꯒ ꯆꯥꯕꯗꯣ ꯌꯥꯝ ꯍꯥꯎꯋꯦ ꯑꯁꯦꯡꯕꯒꯤ ꯀꯨꯟꯊ꯭ꯔꯥꯒꯤ ꯌꯥꯝ ꯄꯤꯌꯦ
ꯑꯣ ꯅꯊꯟꯗꯇ ꯂꯩꯕꯗꯨ
ꯈꯣꯏꯁꯦ ꯍꯧꯖꯤꯛ ꯃꯤ ꯑꯍꯨꯝ ꯂꯩꯌꯦ ꯏꯃꯥꯟꯅꯕꯤ ꯐ꯭ꯔꯤꯗ ꯂꯩꯕ ꯃꯤꯁꯨ ꯀꯣꯏꯔꯛꯑꯦ ꯑꯩꯈꯣꯏꯗ ꯁꯥꯏꯑꯦꯅꯥ ꯃꯣꯏ ꯌꯨꯝꯗ ꯎꯝ ꯈꫭꯏꯗ ꯀꯣꯏꯔꯛꯑꯦ ꯃꯥꯁꯨ ꯋꯥꯔꯤ ꯁꯥꯔꯒ ꯂꯩꯌꯦ
ꯊꯕꯛ ꯂꯩꯇꯕꯒꯤꯅꯤꯗ ꯑꯩꯈꯣꯏ ꯑꯩꯈꯣꯏꯁꯨ ꯍꯟꯗꯛꯇꯒꯤ ꯈꯠꯇꯅꯦꯗ ꯇꯨꯊꯥꯎꯖꯟ ꯇ꯭ꯋꯦꯟꯇꯤ ꯁꯦꯚꯦꯟꯗꯤ ꯑꯗꯨꯃꯥꯏꯅ ꯂꯩꯔꯣꯏ ꯑꯩꯈꯣꯏꯁꯨ ꯒꯦꯟ ꯇꯥꯕ ꯍꯧꯈ꯭ꯔꯅꯤ ꯅꯣꯛꯀꯅꯨꯀꯣ
ꯎꯝ
ꯍꯤꯟꯗꯛ ꯆꯍꯤꯗꯤ ꯑꯩꯈꯣꯏꯅ ꯇꯧꯅꯤꯡꯕ ꯇꯧꯒꯦ ꯀꯣꯏꯕꯁꯨ ꯆꯠꯀꯦ ꯐ꯭ꯔꯤꯗꯁꯨ ꯂꯩꯒꯦ ꯑꯗꯨꯝ ꯁꯥꯕ꯭ꯔꯥ ꯅꯣꯏꯗ
ꯁꯥꯏꯌꯦ ꯍꯣꯏ
ꯉꯁꯤ ꯑꯩꯈꯣꯏꯗꯁꯨ ꯅꯨꯡꯁꯥ ꯌꯥꯝ ꯁꯥꯏꯌꯦ ꯐꯦꯟ ꯑꯣꯐ ꯇꯧꯕ ꯌꯥꯗ꯭ꯔꯦ ꯑꯩꯈꯣꯏꯁꯦ
ꯃꯝꯕꯗꯤ ꯃꯝꯃꯦ
ꯎꯝ
ꯑꯗꯣ ꯌꯥꯝ ꯁꯥꯏꯕ
ꯎꯝ
ꯃꯝꯕꯨꯗꯤ ꯃꯝꯃꯦ
ꯍꯧꯖꯤꯛꯇꯤ ꯀꯔꯤ ꯊꯕꯛ ꯇꯧꯕ꯭ꯔꯥ ꯑꯗꯨꯝ ꯐꯝꯔꯒ ꯂꯩꯕ꯭ꯔꯥ ꯃꯤ ꯂꯩꯇ꯭ꯔꯗꯤ
ꯍꯣꯏ ꯑꯗꯨꯝ ꯐꯝꯂꯒ ꯂꯩꯕꯅꯦ ꯃꯤ ꯂꯩꯇ꯭ꯔꯗꯤ ꯑꯗꯨꯝ ꯐꯣꯟ ꯌꯦꯡꯒꯦꯔꯥ ꯑꯗꯨꯝ ꯒꯦꯝ ꯁꯅꯥꯒꯦꯔꯥ ꯑꯗꯨꯝ ꯇꯧꯅꯤꯡꯕ
ꯎ ꯀꯁꯇꯃꯥꯔ ꯅꯨꯃꯤꯠꯇ ꯒ꯭ꯌꯥ ꯒ꯭ꯌꯥꯒꯨꯝꯕ ꯂꯥꯛꯄ꯭ꯔꯥ
ꯀꯁꯇꯃꯔꯁꯦ ꯌꯥꯝꯗꯦ ꯑꯗꯨꯝ ꯃꯉꯥ ꯇꯔꯥ ꯑꯗꯨ
ꯅꯣꯏ ꯅꯣꯏꯒꯤ ꯊꯕꯥꯛꯁꯦ ꯍꯨꯏꯒꯨꯝꯕ ꯑꯗꯨꯝ ꯍꯤꯗꯥꯛ ꯄꯤꯕꯒꯨꯝꯕ ꯑꯗꯨꯝ ꯑꯗꯨꯒꯤ ꯊꯕꯥꯛꯅꯤꯅꯀꯣ ꯑꯗꯨꯔ ꯍꯩꯔꯝꯅꯤꯅ ꯑꯗꯨꯗꯤ
ꯃꯌꯥꯝꯗꯅ ꯑꯗꯨꯝ ꯈꯔ ꯈꯔ ꯈꯪꯕꯗꯣ ꯑꯗꯨꯝ ꯇꯧꯕꯅꯤꯅ
ꯎꯝ ꯊꯕꯥꯛ ꯇꯕꯅ ꯐꯕꯅꯦ ꯍꯣꯏ
ꯅꯣꯏ ꯅꯣꯏꯒꯁꯨ ꯐꯪꯒꯅꯤ ꯅꯠꯇꯕ ꯑꯐꯕ ꯑꯩꯈꯣꯏꯒꯤꯗꯤ
ꯇꯥꯎ ꯇꯧꯅꯤꯡꯗꯦꯗ ꯊꯕꯥꯥꯛꯁꯦ
ꯇꯅ
ꯇꯥꯎꯗ꯭ꯔꯗꯤ ꯌꯥꯗꯕꯗꯨꯏꯅꯦ ꯌꯨꯝꯗ ꯑꯗꯨꯝ ꯂꯩꯕꯁꯦ ꯅꯨꯡꯉꯥꯏꯗꯤ ꯅꯨꯡꯉꯥꯏꯌꯦꯅ ꯑꯗꯨ ꯑꯣꯏꯔꯁꯔ ꯑꯗꯨ ꯑꯗꯨ ꯃꯥꯏꯅ ꯂꯥꯏꯕꯨꯗꯤ ꯌꯥꯗꯕ ꯑꯗꯨꯒꯤꯅꯦ
ꯎꯝ ꯅꯨꯄꯥꯁꯤꯡꯅꯤ ꯊꯕꯛ ꯁꯨꯗ꯭ꯔꯁꯨ ꯌꯥꯗꯕ ꯑꯗꯨꯗꯤ
ꯅꯨꯗꯨꯄꯤꯗꯤ ꯌꯥꯏ ꯀꯣꯁ ꯀꯦꯟ ꯆꯥꯟꯁ ꯂꯥꯛꯌꯦꯕ
ꯑꯩꯍꯥꯛ ꯅꯨꯄꯤꯅꯗꯤ ꯈꯔ ꯐꯩ
ꯑ ꯁꯛꯄꯨ ꯊꯤꯔꯗꯤ ꯊꯤꯕꯁꯨ ꯐꯪꯉꯣꯏꯗ ꯁꯒꯣ ꯄꯥꯔꯤ ꯁꯀꯨꯕ ꯀꯔꯁꯨ ꯌꯥꯏꯅ
ꯁꯛꯊꯤꯔꯅꯤ ꯊꯃꯣꯏ ꯁꯦꯡꯕꯗ ꯑꯩ ꯑꯗꯨꯅꯦ
ꯆꯁ ꯆꯠꯁꯤ ꯀꯥꯟꯗ ꯑꯗꯨꯒꯨꯝꯕ ꯃꯤꯗꯣ ꯄꯥꯛ ꯂꯥꯎꯔꯕꯝꯅꯦ ꯅꯨꯄꯥꯁꯤꯡꯁꯨ ꯅꯨꯄꯤ ꯄꯩꯁꯥ ꯄꯥꯏꯕ ꯄꯥꯝꯕ ꯃꯁꯥꯛ ꯐꯖꯕꯁꯨ ꯄꯥꯝꯕ ꯅꯨꯄꯤꯁꯨꯅꯤꯗ ꯅꯨꯄꯥ ꯈꯥꯛꯇ ꯅꯠꯇꯦ
ꯍꯣꯏ
ꯅꯨꯄꯤꯕꯨ ꯄꯩꯁꯥ ꯄꯥꯝꯃꯦ ꯍꯥꯏꯔꯒ ꯅꯨꯄꯥꯁꯨ ꯍꯦꯟꯅ ꯄꯥꯝꯕꯅꯤꯅ ꯎꯝ ꯑꯩ ꯍꯥꯏꯕꯁꯦ ꯂꯣꯏ ꯆꯨꯝꯃꯤꯀꯣ
ꯍꯣꯏ ꯆꯨꯝꯃꯦ ꯂꯣꯏꯅꯃꯛ ꯆꯨꯝꯃꯦ
ꯖꯦꯡꯁꯦ ꯆꯥꯛ ꯆꯥꯗꯕ ꯀꯨꯏꯕ ꯃꯥꯜꯂꯦ ꯃꯥ ꯌꯨꯝꯗ ꯀꯨꯀꯥꯔꯁꯤꯗ ꯊꯝꯂꯒ ꯂꯥꯎꯕ ꯁꯨꯂꯥꯛꯇ ꯀꯥꯏꯗ ꯆꯞ ꯆꯥꯕ꯭ꯔꯥ ꯈꯪꯗꯦ ꯃꯤ ꯃꯤꯗ ꯅꯤꯔꯒ ꯆꯥꯕ꯭ꯔꯥ ꯈꯪꯗꯦ
ꯍ ꯄꯁꯨꯄꯤꯗꯩ ꯃꯥ ꯀꯩꯇꯧꯕꯔꯤꯅꯛ ꯈꯪꯅꯩ
ꯑꯩ ꯇꯦꯛꯁꯁꯨ ꯔꯤꯄ꯭ꯂꯥꯏ ꯄꯤꯔꯦ ꯑꯗꯣ ꯉꯔꯥꯡꯗꯣ ꯀꯣꯜ ꯇꯧꯔꯛꯏꯕ ꯑꯩ ꯋꯥꯔꯤ ꯁꯥꯕꯒꯤꯀꯣ ꯄꯤꯛ ꯇꯧꯗꯕ ꯃꯥꯒꯤ ꯑꯗꯨꯒꯤ ꯔꯤꯄ꯭ꯂꯥꯏ ꯎ ꯆꯥꯛ ꯆꯥꯈ꯭ꯔꯕ꯭ꯔꯣ ꯅꯍꯥꯡꯕ ꯆꯥꯈ꯭ꯔꯦ ꯑ ꯆꯥꯗ꯭ꯔꯤꯌꯦ ꯍꯥꯏꯕ ꯃꯇꯝꯗ ꯑꯃꯨꯛ ꯔꯤꯄ꯭ꯂꯥꯏ ꯄꯤꯗꯦ ꯉꯁꯤꯁꯨꯑꯦ ꯑꯃꯨꯛ ꯇꯦꯛꯁ ꯊꯥꯔꯛꯑꯦ ꯌꯦꯡꯕꯤꯗꯦ ꯄꯣꯡꯉꯦ ꯃꯥꯁꯦ ꯀꯨꯀꯔ ꯄꯤꯔꯣꯏ ꯍꯨꯟꯗꯣꯛꯈ꯭ꯔꯅꯤ
ꯌꯣꯟꯊꯣꯛꯈ꯭ꯔꯣ
ꯌꯣꯟꯁꯤꯔꯥ ꯈꯪꯗꯦ ꯁꯤꯡꯖꯨ ꯆꯥꯅꯤꯡꯉꯥꯏ ꯅꯪꯅꯅꯦꯀꯣ ꯑꯩꯅ ꯅꯠꯇꯦ ꯇꯦꯀꯣ ꯅꯤꯔꯗꯤ ꯑꯃꯨꯛ ꯅꯪꯅ ꯂꯧꯕꯤꯈ꯭ꯔꯣ
ꯎ ꯍꯧꯖꯤꯛꯐꯥꯎ ꯑꯣꯟꯂꯥꯏꯟ ꯂꯩꯇꯦ ꯃꯥ ꯑꯩ ꯑꯣꯐꯂꯥꯏꯟꯗꯁꯨ ꯃꯦꯁꯦꯁ ꯊꯥꯒꯅꯤ ꯃꯥꯗꯤ ꯄꯥꯏ ꯄꯤꯒꯦ
ꯑꯣ
ꯇꯨꯝꯕ ꯃꯥꯜꯂꯦꯗ
ꯌꯦꯡꯉꯒ ꯃꯣꯏ ꯄꯨꯜꯂꯒ ꯆꯥꯛꯒꯨꯝꯕ ꯆꯥꯕꯒꯤ ꯑꯣꯏꯔꯝꯅꯤ ꯆꯥꯛ ꯆꯥꯗꯕꯤꯗꯤ ꯍꯤꯡꯉꯝꯃꯣꯏꯕ
ꯑꯣ
ꯉꯔꯥꯡꯗꯣ ꯑꯩ ꯃꯥꯒꯤ ꯀꯨꯀꯥꯔꯅꯤ ꯅꯤꯡꯕꯒꯤꯔꯥꯅ ꯑꯃꯨꯛ ꯔꯤꯄ꯭ꯂꯥꯏ ꯄꯤꯕꯅꯦꯕ ꯑꯗꯣ ꯃꯥꯁꯨ ꯐꯖꯥꯅ ꯄꯤꯔꯦ ꯑꯗꯨꯒꯤ
ꯎꯝ ꯍꯥꯏ ꯂꯧꯅꯤꯡꯕꯗꯤ ꯂꯥꯛꯀꯅꯤ ꯃꯥ ꯑꯗꯨꯝ
ꯉꯁꯤꯅ ꯅꯨꯃꯤꯠ ꯉꯁꯤꯅ ꯅꯨꯃꯤꯠ ꯑꯅꯤ ꯁꯨꯈ꯭ꯔꯅꯤ ꯑꯗꯨꯗꯤ ꯆꯔꯥ ꯑꯍꯨꯝꯗꯤ ꯃꯥ ꯆꯥꯛ ꯆꯥꯗ꯭ꯔꯦ ꯃꯥ ꯌꯨꯝꯗ
ꯃꯥꯒꯤ ꯆꯥꯐꯝꯗꯣ ꯌꯥꯝꯕꯅꯦ ꯃꯥꯒꯤ
ꯍꯣꯏ ꯃꯃꯣꯏ ꯃꯣꯏꯗꯤ ꯃꯣꯏꯒꯤ ꯃꯔꯨꯞ ꯌꯥꯝꯕꯅꯤꯅꯀꯣ ꯍꯣꯏ꯫
ꯒꯥꯔꯣ ꯃꯆꯥ ꯃꯥꯁꯨ ꯂꯩꯌꯦ꯫
ꯃꯣꯏꯗꯤ ꯌꯥꯝ ꯅꯨꯡꯉꯥꯏ ꯎꯝ꯫
ꯆꯥꯠ ꯆꯥꯄ ꯃꯐꯝꯗ ꯆꯥꯅꯤꯡꯉꯥꯏꯗꯤ ꯐꯪꯕ ꯃꯥꯜꯂꯦ꯫
ꯎꯝ꯫
ꯅꯣꯏꯁꯦ ꯕꯣ ꯌꯦꯡꯉꯒ ꯑꯗꯨꯝ ꯑꯃꯨꯛ ꯊ ꯊꯕꯛꯒꯨꯝꯕ ꯆꯠꯄ꯭ꯔꯥ꯫
ꯕꯣꯜ ꯌꯦꯡꯉꯦ
ꯉꯁꯤꯒꯤ ꯕꯣꯜ ꯈꯨꯐꯖꯥꯗꯨꯗꯤ꯫ ꯌꯦꯡꯕ ꯐꯪꯔꯝꯃꯣꯏꯀꯣ ꯑꯇꯣꯞꯄꯗ꯫
ꯎꯝ
ꯋꯥꯈꯥꯜꯁꯨ ꯌꯥꯝ ꯋꯥꯕ ꯂꯨꯡꯊꯨ ꯁꯦ ꯃꯄꯥꯟꯗ ꯊꯣꯛꯅꯤꯡꯉꯥꯏ ꯇꯥꯎꯈ꯭ꯔꯦꯗ꯫ ꯍꯤꯞꯂꯔꯒ ꯌꯦꯡꯕꯅꯦꯕ ꯍꯤꯞꯄ ꯉꯝꯗ꯭ꯔꯦ ꯑꯃꯨꯛ ꯍꯧꯒꯠꯂꯒ ꯌꯦꯡꯕꯅꯦ꯫ ꯑꯩꯗꯣꯀꯣ ꯃꯦꯁꯤ ꯑꯩꯈꯣꯏꯗ ꯉꯁꯤ ꯆꯤꯈ꯭ꯔꯒꯦꯔꯅ ꯉꯍꯥꯛꯇꯤ ꯋꯥꯈꯥꯜ ꯋꯥꯕꯅꯦ ꯃꯣꯏꯒꯤꯗꯨꯗꯤ ꯑꯁ ꯑꯃꯨꯛ ꯆꯠꯂꯦ ꯃꯨꯛ ꯑꯃꯨꯛ ꯃꯣꯏꯁꯨ ꯆꯜꯂꯦ ꯆꯠꯂꯦ ꯃꯣꯏꯁꯨ ꯑꯃꯨꯛ ꯆꯠꯂꯦ ꯑꯗꯨꯒꯤ ꯅꯨꯡꯁꯤꯔꯤ ꯅꯨꯡꯁꯤꯌꯦ ꯑꯁ ꯃꯣꯏꯕꯨ ꯑꯍꯥꯟꯕ ꯆꯥꯡ ꯆꯥꯡꯕꯅꯤꯅ ꯏꯄꯥꯕꯨꯅꯦ ꯅꯨꯡꯁꯤꯕꯗꯣ꯫ ꯐꯖꯅ ꯁꯦꯞ ꯇꯧꯋꯤꯅꯦ ꯑꯗꯨ ꯅꯨꯄꯥꯗꯣ ꯈꯔ ꯑꯉꯥꯡ ꯑꯣꯏꯔꯗꯤ ꯐꯥꯒꯗꯕ ꯆꯍꯤꯗꯣ ꯈꯔ ꯋꯥꯡꯕꯅꯤꯅ ꯃꯥ ꯈꯔ ꯑꯉꯥꯡ ꯑꯣꯏꯔꯗꯤ ꯀ꯭ꯂꯥꯞ ꯀ꯭ꯂꯥꯞꯒꯨꯝꯅ ꯂꯣꯏ ꯌꯥꯝ ꯄꯥꯝꯒ꯭ꯔꯅꯤ ꯃꯥꯕꯨ
ꯎꯝ ꯃꯥꯗꯣ ꯀꯤꯄꯥ ꯌꯥꯝ ꯐꯕꯅꯦ ꯌꯥꯝ ꯍꯩꯕꯅꯦ
ꯆꯍꯤꯗꯣ ꯐꯣꯔꯇꯤ ꯁꯨꯈ꯭ꯔꯕꯒꯤ ꯃꯣꯏ ꯇꯤꯝꯗꯣ ꯃꯤ ꯂꯣꯏ ꯐꯕ ꯃꯥꯜꯂꯦꯗ
ꯂꯣꯏꯅꯃꯛ ꯐꯩꯌꯦ ꯃꯣꯏ
ꯃꯤꯁꯤꯕꯨ ꯂꯣꯏ ꯄꯥꯝꯕ ꯃꯥꯜꯂꯦ ꯑꯩꯒꯤ ꯃꯤꯠꯇꯗꯤ
ꯐꯦꯂꯦꯡꯗꯣ ꯑꯗꯨ ꯄꯥꯝꯃꯦ
ꯎꯝ ꯎꯝ ꯃꯤ ꯊꯥꯕ ꯌꯦꯡꯉꯦ ꯍꯣꯏ ꯑꯩꯈꯣꯏꯒꯤꯁꯦ ꯑꯁ ꯉꯥꯏꯌꯣ ꯑꯁꯤꯗꯁꯨ ꯃꯔꯛ ꯃꯔꯛ ꯋꯥꯔꯤ ꯁꯥꯕ ꯌꯥꯗꯦꯗ ꯋꯥꯏ
ꯎꯝ
ꯁꯦꯝꯕꯗ ꯋꯥꯌꯦ ꯑꯁꯦꯡꯕꯒꯤ
ꯇꯨ ꯆ꯭ꯁꯗꯤ ꯆꯠꯇ꯭ꯔꯕꯣ ꯆꯠꯄ꯭ꯔꯥ
ꯆ꯭ꯔꯁ ꯔ ꯀ꯭ꯂꯥꯁ ꯔ
ꯆ꯭ꯔꯁ ꯆ꯭ꯔꯁ
ꯆꯠꯂꯦꯗ ꯃꯔꯛ ꯃꯔꯛꯇ ꯅꯨꯡꯇꯤꯒꯤꯗꯤ ꯆꯠꯄ ꯁꯤ ꯁꯟꯗꯦꯗꯤ ꯆꯠꯂꯣꯏ ꯁꯟꯗꯦ ꯑꯅꯤ ꯂꯥꯁ ꯁꯟꯗꯦ ꯑꯅꯤꯗꯨꯗꯤ ꯆꯠꯂꯦ ꯑꯁ ꯃꯔꯛ ꯃꯔꯛꯇꯗꯤ ꯀꯣ ꯂꯥꯞꯁꯨ ꯂꯥꯞꯄꯦ ꯁꯥꯁꯨ ꯁꯥꯃꯟꯕꯅꯤꯅ ꯂꯝꯕꯤ ꯆꯠꯄꯗꯣ ꯇꯟꯕ
ꯑꯣ ꯑꯣ
ꯕꯥꯁꯇꯤ ꯄꯤꯌꯦ ꯑꯗꯨ ꯑꯣꯏꯔꯁꯨ ꯃꯤ ꯂꯥꯞꯄꯁꯤꯡꯗꯣ ꯍꯥꯟꯅ ꯄꯨꯕꯅꯤꯅ ꯑꯈꯣꯏꯁꯨ ꯐꯝꯖꯨ ꯐꯝꯅꯤꯡꯗꯕ
ꯑꯣ
ꯃꯤ ꯂꯥꯞꯄꯁꯤꯡꯅ ꯐꯝꯖꯁꯅꯨꯅ ꯄꯤꯊꯣꯛꯄ ꯑꯩꯈꯣꯏꯅ
ꯑ ꯑ ꯑ
ꯁꯥꯕ ꯃꯇꯝꯗꯨꯗꯤ ꯋꯥꯕꯅꯦ ꯀꯔꯤ ꯇꯧꯕ꯭ꯔꯣ ꯅꯪ
ꯑꯩ ꯑꯗꯨꯝ ꯐꯝꯔꯒ ꯂꯩꯕꯅꯦ ꯐꯝꯅꯤꯡꯗꯕꯒꯤ ꯗꯨꯝ ꯆꯠꯊꯣꯛꯄ ꯑꯗꯨꯝ ꯀꯦꯕꯤ ꯃꯈꯣꯟ ꯇꯥꯕ꯭ꯔꯥ
ꯎꯝꯍꯨꯝ ꯊꯕꯛ ꯇꯧꯕꯒꯨꯝ ꯆꯠꯄꯒꯨꯝ ꯇꯧꯕꯒꯤꯅꯤꯗ ꯅꯪꯒꯤ ꯈꯣꯟꯖꯦꯜꯗꯣ ꯑꯗꯨꯒꯤ ꯍꯪꯕꯅꯦ
ꯑꯩ ꯑꯗꯨꯝ ꯆꯠꯄ ꯂꯩꯌꯦ ꯊꯕꯛꯇꯨ ꯇꯧꯗꯦ ꯍꯧꯖꯤꯛ ꯐ꯭ꯔꯤꯅꯦ
ꯎꯝ
ꯐꯝꯅꯤꯡꯗꯕꯒꯤ ꯑꯗꯨꯝ ꯆꯠꯔꯒ ꯋꯥꯔꯤ ꯁꯥꯕꯅꯦ
ꯑꯣꯍꯣ ꯅꯪ ꯅꯪ ꯈꯣꯠ ꯈꯣꯠꯄ ꯅꯪ ꯅꯤꯡꯕ ꯇꯧꯑꯣꯗ ꯍꯥꯏꯔꯣꯏ ꯍꯥꯏꯇꯦ ꯃꯤ ꯂꯥꯛꯄꯒꯤꯔꯣ
ꯂꯥꯛꯇꯦ ꯂꯥꯛꯇꯦ
ꯎꯝ
ꯃꯤ ꯂꯥꯛꯔꯗꯤ ꯑꯗꯨꯃꯥꯏ ꯇꯧꯔꯔꯣꯏ
ꯒꯤ ꯅꯨꯡꯉꯥꯏꯕ ꯃꯥꯜꯂꯦꯗ ꯌꯥꯝ ꯋꯥꯕ ꯅꯠꯇꯕ ꯃꯥꯜꯂꯦ
ꯍꯣꯏ ꯌꯥꯝ ꯅꯨꯡꯉꯥꯏꯌꯦ ꯑꯈꯣꯏꯅ ꯑꯈꯣꯏꯅ ꯇꯧꯅꯤꯡꯕ ꯇꯧꯋꯣ ꯈꯛꯇꯅꯤ ꯀꯅꯥꯁꯨ ꯀꯔꯤꯅꯣ ꯗꯨꯝ ꯗꯨꯝ ꯊꯣꯔꯛꯑꯣ ꯑꯗꯨꯝ ꯇꯧꯑꯣ ꯑꯗꯨꯝ ꯇꯧꯑꯣ ꯑꯗꯣ ꯍꯥꯏꯕ ꯀꯅꯥꯁꯨ ꯂꯩꯇ꯭ꯔꯦ ꯑꯗꯨꯝ ꯍꯣꯏ ꯑꯈꯣꯏ ꯑꯈꯣꯏ ꯒꯗꯤ ꯁꯤ ꯇꯥꯏꯃꯤꯡꯗ ꯑꯗꯨꯝ ꯅꯥꯔꯒ ꯂꯣꯏꯔꯗꯤ ꯑꯗꯨꯝ ꯆꯦ ꯎꯝ ꯍꯣꯏ ꯍꯣꯏ ꯑꯗꯨꯝ ꯁꯄꯦꯟ ꯇꯧꯋꯦ ꯑꯑꯑ ꯐꯣꯏ ꯊꯝꯕꯁꯤ ꯐꯝꯃꯁꯨ ꯆꯥꯛ ꯆꯥꯕ ꯃꯇꯝꯗꯗꯒꯅꯤ
ꯁꯤꯂꯔꯤꯑꯣꯏ ꯈꯤꯇꯥꯪ ꯈꯤꯇꯪ ꯄꯤꯕ ꯈꯔ ꯋꯥꯔꯁꯨ꯫ ꯈꯔ ꯋꯥꯔꯁꯨ ꯌꯥꯝ ꯄꯤ ꯔꯤ ꯐꯥꯒꯗꯕ ꯂꯤꯁꯤꯡ ꯇꯔꯥꯗꯒꯤꯒꯨꯝꯕ ꯍꯥꯎꯕꯗꯤ ꯏꯁ ꯑꯩꯗꯤ ꯇꯧꯅꯤꯡꯗ꯭ꯔꯦ ꯄꯩꯁꯥ ꯑꯗꯨꯒꯨꯝꯕ ꯊꯕꯛꯇꯣ ꯇꯧꯔꯒ ꯄꯩꯁꯥ ꯂꯩꯕ ꯁꯔꯨꯛ ꯕꯨꯗꯤ ꯂꯩꯇ꯭ꯔꯁꯨ ꯍꯥ ꯂꯩꯖꯔꯒꯦ ꯍꯥꯏꯕꯗꯨꯅꯦ ꯑꯩꯗꯤ꯫
ꯐꯩ ꯇꯨꯅ
ꯌꯥꯝ ꯋꯥꯔꯒ ꯅꯨꯃꯤꯠꯁꯨꯄ ꯇꯨꯝ ꯂꯦꯞꯔꯒ ꯂꯩ ꯍꯥꯏꯅꯦ꯫ ꯑꯗꯨ ꯊꯕꯛꯁꯤꯡꯗꯣ
ꯗꯨꯝ ꯗꯨꯝ ꯇꯧꯕꯅꯦ
ꯎꯝ ꯑꯗꯨꯒꯨꯝꯕ ꯊꯕꯛꯇꯨꯗꯤ ꯏꯁ ꯃꯤꯁꯨ ꯇꯧꯗꯤ ꯇꯧꯅꯤꯡꯉꯝꯃꯣꯏ ꯄꯥꯥꯏ ꯂꯥꯏꯇꯕꯒꯤ ꯇꯧ ꯇꯧꯕ ꯃꯥꯜꯂꯦ꯫
ꯀꯗꯥꯥꯎꯗꯤ ꯃꯤ ꯌꯥꯝ ꯂꯩ
ꯖꯥꯝ ꯑꯗꯦ ꯍꯦ ꯅꯪꯒꯤꯁꯦ
ꯊꯕꯛꯄꯨꯗꯤ ꯌꯥꯝ ꯂꯩꯌꯦꯕ ꯂꯩꯕꯗꯤ ꯎꯝ ꯑꯗꯨꯝ ꯅꯨꯡꯉꯥꯏꯕ ꯅꯨꯡꯉꯥꯏꯕꯒꯤ ꯑꯗꯨꯝ ꯇꯧꯕꯅꯤ ꯑꯩꯁꯦ꯫
ꯎꯝ ꯑꯗꯨꯅꯦ ꯊꯕꯥꯛꯄꯨꯗꯤ ꯌꯥꯝ ꯂꯩ ꯍꯥꯏꯌꯦ ꯃꯄꯥꯟꯕꯨ ꯊꯣꯛꯄꯨ ꯊꯣꯛꯇ꯭ꯔꯗꯤ꯫
ꯊꯕꯛ ꯇꯥꯎꯕꯜꯂ ꯑꯣ ꯊꯕꯛ ꯇꯥꯎꯕ ꯂꯥꯛꯑꯣ ꯀꯥꯎꯕꯅꯦ ꯑꯩꯈꯣꯏꯁꯨ ꯆꯠꯅꯤꯡꯅꯕ ꯇꯥꯎꯅꯤꯡꯅꯕ ꯍꯪꯗꯦ ꯇꯥꯎꯕ꯭ꯔꯗꯤ ꯌꯥꯔꯦ ꯍꯟꯥꯛꯇ